ꯇꯥꯏꯌꯦ
ꯍꯥꯎ
ꯑꯈꯣꯏ ꯏꯌꯥꯏꯒꯤ ꯎꯝ ꯗꯣꯛꯇꯔ ꯌꯦꯡꯕ ꯂꯥꯛꯑꯦꯗꯣ ꯀꯃꯥꯏ-ꯀꯃꯥꯏꯅ ꯇꯧꯔꯒꯦ꯫
ꯍꯤꯗꯛ ꯑꯗꯨꯝ ꯆꯥꯗꯧꯔꯦ ꯍꯌꯦꯡꯋꯥꯏꯕꯧ꯫ ꯀꯣꯛꯀꯤ ꯁꯤꯡꯂꯤꯗꯣ ꯈꯔ ꯐꯪꯁꯟ ꯇꯧꯗ꯭ꯔꯦꯌꯦ ꯍꯤꯗꯥꯛ ꯆꯥꯔꯤꯈꯩ꯫ ꯐꯅꯤ ꯍꯤꯗꯥꯛ ꯆꯥꯗ꯭ꯔꯒꯗꯤ ꯖ꯭ꯔ ꯁꯣꯛꯆꯤꯜꯂꯒ꯫ ꯀꯩꯅꯣ ꯇꯧꯕꯒꯤ ꯋꯥꯈꯜ ꯆꯣꯏꯔꯛꯄꯒꯤ ꯆꯥꯡ ꯂꯩ ꯍꯥꯏꯕ꯫ ꯑꯗꯨꯅ ꯍꯤꯗꯥꯛꯁꯦ ꯑꯗꯨꯝ ꯄꯤꯖꯕꯅ ꯐꯔꯦ꯫ ꯊꯥ ꯑꯃꯗ꯫
ꯎꯝ
ꯊꯥ ꯑꯃꯗ ꯂꯤꯁꯤꯡ ꯑꯍꯨꯝꯒ ꯆꯥꯝꯉ꯭ꯋꯥꯅꯦꯕꯀꯣ꯫
ꯑꯥ꯫
ꯑꯗꯨꯗ ꯃꯣꯏ ꯇꯦꯟ ꯄꯥꯔꯁꯦꯟ ꯇꯥꯔꯒ꯫ ꯂꯤꯁꯤꯡ ꯑꯍꯨꯝꯒ ꯆꯅꯤ꯫
ꯊꯥ ꯈꯨꯗꯤꯡꯒꯤ ꯑꯗꯨꯝ ꯄꯤꯗꯣꯔꯕ ꯑꯗꯨꯗꯤ꯫
ꯊꯥ ꯈꯨꯗꯤꯡꯒꯤ ꯑꯗꯨꯝ ꯄꯤꯗꯣꯔꯦ ꯀꯨꯝꯕꯤꯗꯁꯨ ꯐꯪꯕ ꯅꯠꯇꯦ꯫ ꯁꯤꯗꯩ ꯑꯗꯨꯝ ꯂꯧ ꯂꯧꯔꯒ ꯒꯥꯔꯤꯗ ꯆꯦꯟ ꯇꯥꯔꯦ꯫
ꯑꯁ ꯑꯗꯨꯅꯦ ꯌꯥꯝ ꯐꯔꯛꯁꯦ ꯑꯈꯣꯏ ꯈꯨꯟꯗ ꯈꯔ ꯐꯪꯉꯗꯤ ꯐꯗꯧꯕ꯫
ꯎꯝ꯫
ꯗꯣꯛꯇꯔ ꯌꯦꯡꯕꯒꯤ ꯒꯥꯔꯤ ꯍꯥꯏꯔꯦ ꯂꯩꯕ ꯅꯠꯇꯦ ꯒꯥꯔꯤ ꯑꯆꯧꯕ ꯑꯃ꯫ ꯐꯠ ꯐꯠ ꯐꯠ ꯐꯠ ꯇꯧꯕ ꯑꯣꯏꯔꯗꯤ ꯐꯕ꯫ ꯑꯗꯨꯁꯨ ꯅꯠꯇꯦ ꯑꯁ ꯌꯥꯝ ꯊꯤꯅ ꯋꯥꯏ ꯍꯥꯏꯕ꯫
ꯀꯩꯅꯣ ꯍꯥꯏꯁꯦ꯫
ꯀꯥꯎꯕꯒꯤ ꯆꯥꯡꯗꯣ ꯑꯁ ꯌꯨꯝꯗꯁꯨ ꯄꯪꯀꯥꯎꯗ ꯀꯥꯎꯕ ꯄꯣꯠ ꯆꯩꯩꯁꯦ ꯄꯥꯏꯔꯒꯅꯦ꯫ ꯍꯦꯛꯇ ꯀꯥꯏ ꯊꯝꯒꯤꯅꯣ ꯀꯥꯎꯊꯣꯛꯈ꯭ꯔꯅꯤ ꯄꯥꯥꯏꯅ-ꯄꯥꯏꯅ꯫ ꯑꯗꯩꯒꯤ ꯋꯥ ꯑꯃ ꯍꯥꯏꯔꯝꯃꯒ ꯐꯠ ꯀꯥꯎꯕꯤꯁ ꯌꯥꯝ ꯇꯣꯏꯔꯕꯅꯦ ꯍꯏꯕ ꯍꯟꯗꯛꯇꯤ꯫
ꯑꯗꯩ ꯉꯍꯟꯖꯨ ꯁꯤꯗ ꯃꯥꯅ ꯑꯅꯣꯛꯇꯣ ꯃꯥꯒꯤ ꯈꯥꯎꯗꯨꯗ ꯍꯥꯞꯆꯤꯜꯂꯝꯃꯦ ꯆꯦꯔꯪꯅ ꯐꯖꯅ ꯌꯣꯝꯃꯒ꯫
ꯑꯗꯨꯒ ꯑꯩ ꯑꯅꯣꯛꯇꯣ ꯑꯝꯇ ꯃꯊꯛꯇ ꯂꯩꯕ ꯌꯦꯡꯉꯣ ꯑꯦ ꯌꯦꯡꯉꯦ ꯑꯩꯁꯦ ꯊꯤꯔꯦꯀꯣ꯫ ꯊꯤꯕ ꯐꯪꯗ꯭ꯔꯦ ꯑꯉꯥꯡꯅꯗꯤ ꯍꯥꯏꯍꯎꯕ ꯁꯤꯗ ꯌꯥꯎꯕꯅꯦ ꯍꯥꯏꯔꯒ ꯃꯥꯅ ꯈꯥꯎ ꯑꯃꯗ ꯈꯛ ꯌꯦꯡꯉꯕ꯫
ꯎꯝ꯫
ꯍꯥꯏꯗꯤ ꯑꯩꯅ ꯌꯦꯡꯉꯨꯔꯀꯥꯟꯗ ꯌꯥꯎ ꯂꯩꯔꯝꯃꯦ ꯑꯗ ꯄꯤꯔꯛ ꯀꯥꯟꯗ ꯁꯤ ꯑꯩꯅ ꯊꯝꯈ꯭ꯔꯤꯅꯤ ꯀꯥꯎꯔꯤꯁꯦ ꯀꯣ ꯇꯧꯔꯝꯕꯅꯤ꯫
ꯍꯦ ꯅꯍꯥꯟꯁꯨ ꯁꯅꯥꯗꯣ ꯃꯅꯥꯗ ꯌꯥꯟꯕ ꯁꯅꯥꯗꯣ꯫ ꯃꯥꯡꯈ꯭ꯔꯕ ꯍꯦꯛꯇ ꯀꯣꯏꯊꯤ ꯊꯤꯔꯦ ꯃꯥꯁꯦ꯫ ꯀꯣꯏꯆꯠ ꯆꯠꯂꯒ ꯑꯗꯩ ꯀꯩꯗꯧꯔꯒꯦ ꯌꯥꯏꯅ ꯍꯥꯏꯔ ꯁꯅꯥꯗꯣ ꯃꯥꯡꯈ꯭ꯔꯦ ꯀꯥꯏ ꯇꯍꯧꯔꯕꯅꯣ ꯈꯪꯗ꯭ꯔꯦꯅ ꯀꯣꯏꯊꯤ ꯊꯤꯔꯦ ꯑꯗꯨꯒ ꯐꯕꯨꯡꯗꯁꯨ ꯌꯦꯡꯕ ꯑꯗꯣ ꯃꯥ ꯃꯃꯤꯠꯁꯨ ꯁꯣꯛꯆꯤꯜꯂꯛꯑꯦꯗꯅ ꯑꯍꯟ ꯑꯣꯏꯔꯛꯄꯒꯤ꯫
ꯑ ꯃꯤꯠ ꯅꯨꯡꯉꯥꯏꯇꯦ ꯍꯥꯏꯌꯦ ꯃꯥꯁꯦ꯫
ꯍꯣꯏ ꯍꯣꯏ ꯅꯍꯥꯟ ꯑꯃꯨꯛ ꯃꯃꯤꯠ ꯑꯣꯄꯔꯦꯁꯟ ꯇꯧꯔꯨꯕꯗꯣ꯫
ꯎꯝ꯫
ꯑꯗꯨ ꯑꯗꯨꯗꯨꯁꯨ ꯃꯃꯤꯠꯇꯣ ꯑꯗꯨꯝ ꯅꯨꯡꯉꯥꯏꯇꯦ ꯍꯥꯏꯕ ꯃꯃꯤꯠꯇꯣ ꯑꯃꯨ ꯑꯃꯨꯛ ꯉꯥꯡꯁꯪ ꯉꯡꯁꯪ ꯉꯥꯡꯉꯛꯄ ꯌꯥꯎꯋꯦꯕ꯫ ꯃꯃꯤꯠꯁꯨ ꯐꯖꯅ ꯎꯗ꯭ꯔꯦ꯫ ꯑꯦ ꯃꯈꯨꯠ ꯍꯥꯏꯔꯦ ꯃꯈꯨꯠ ꯆꯤꯡꯕꯤꯗꯨ ꯍꯧꯕꯒꯤ ꯃꯈꯨꯠꯁꯨ ꯅꯨꯡꯉꯥꯏꯇ꯭ꯔꯕꯅꯦꯕ꯫ ꯑꯗꯩ ꯁꯅꯥꯗꯣ ꯊꯤ ꯐꯪꯗ꯭ꯔꯦꯅ ꯇꯧꯔꯦ ꯐꯥꯃꯨꯡꯗꯨꯗ ꯑꯃꯨꯛꯇꯪꯗꯤ ꯌꯦꯡꯉꯨꯁꯦꯗ ꯑꯃꯨꯛ ꯌꯦꯡꯉꯦ ꯑꯗ ꯑꯩꯅ ꯊꯤꯔꯀꯥꯟꯗ ꯐꯪꯉꯦ ꯑꯗꯩ ꯁꯤꯁꯤ ꯅꯠꯇ꯭ꯔꯥ ꯍꯥꯏꯗꯥꯏꯃ ꯑꯩꯅ ꯉꯁꯥꯏ ꯐꯤꯗꯣ ꯂꯣꯏ ꯀꯟꯊꯣꯛ ꯌꯦꯡꯉꯝꯃꯤꯅꯦ ꯐꯪꯗ꯭ꯔꯤꯅꯦꯅ ꯇꯧꯔꯒꯅꯦ ꯑꯁ ꯈꯪꯗ꯭ꯔꯦꯗ
ꯑꯁ ꯉꯍꯥꯟ ꯁꯋꯁꯇꯤ ꯅꯨꯃꯤꯠꯇꯁꯨ ꯇꯧꯔꯤꯗꯨꯗꯤ ꯑꯦ ꯁꯨꯁꯇꯤꯒꯤ ꯉꯥ ꯃꯥ ꯃꯥꯡꯉꯤꯗꯅ ꯀꯣꯏꯊꯤ ꯊꯤꯅꯕꯗꯣ
ꯉꯥ ꯍꯥꯏꯔꯣ
ꯍꯣꯏ
ꯑꯩ ꯈꯪꯍꯧꯗ꯭ꯔꯦ ꯑꯗꯨꯃꯗꯤ
ꯑꯁ ꯃꯥꯏꯕꯤ ꯂꯥꯛꯑꯒ ꯂꯩꯔꯕꯅꯦꯕ ꯑꯁ ꯉꯥ ꯃꯥꯡꯈ꯭ꯔꯦꯅ ꯊꯤꯕꯁꯤ ꯊꯤꯕꯁꯦ ꯑꯃꯔꯣꯝꯗ ꯑꯃꯗꯃꯨꯛ ꯆꯠ ꯑꯃꯗꯃꯨꯛ ꯆꯠ ꯍꯥꯏꯗꯤ ꯀꯣꯟꯅꯅꯦ ꯇꯣꯂꯥꯛꯑꯀꯥꯟꯗ ꯄꯨꯊꯣꯔ ꯄꯤꯌꯦ
ꯑꯗꯨꯅ ꯄꯣꯠ ꯆꯩꯩ ꯊꯃ ꯄꯪꯀꯥꯎꯗ ꯀꯥꯎ
ꯀꯥꯎꯋꯦ ꯕꯦꯔꯥꯅꯤ ꯃꯥꯏ ꯐꯥꯎꯖꯦ ꯑꯗꯨ ꯍꯤꯗꯥꯛ ꯆꯥꯔꯗꯤ ꯈꯔ ꯐꯒꯠꯂꯛꯀꯅꯤꯗ
ꯎꯝ
ꯊꯥ ꯑꯅꯤꯃꯨꯛ ꯂꯩꯔꯒ ꯃꯥꯁꯦ ꯆꯦꯛ ꯂꯥꯛꯇꯣꯏꯅꯦꯕꯀꯣ
ꯑꯥ
ꯑꯗꯣ ꯎꯝ ꯐꯒꯠꯂꯦ ꯐꯒꯠꯇꯦ ꯑꯗꯨ ꯌꯦꯡꯉꯒ ꯍꯤꯗꯥꯛ ꯍꯥꯞꯀꯠꯄ ꯑꯣꯔ ꯀꯥꯊꯔꯛꯄ ꯇꯧꯗꯣꯏꯅꯦꯕ
ꯍꯣꯏ ꯑꯁ ꯈ꯭ꯋꯥꯏ ꯃꯔꯨ ꯑꯣꯏꯅ ꯍꯤꯗꯥꯛ ꯆꯥꯑꯣꯅ ꯑꯈꯣꯏ ꯕꯕꯥꯒꯤ ꯑꯗꯨꯃꯥꯏꯟ ꯇꯧꯔꯝꯗꯅꯅꯦ ꯀꯥꯎꯕꯒꯤ ꯗꯣꯛꯇꯔꯗꯤ ꯌꯦꯡꯉꯦ ꯑꯗꯨꯒ ꯍꯤꯗꯥꯛꯇꯨ ꯆꯥꯎꯅ ꯊꯥꯈ꯭ꯔꯦ ꯑꯗꯨꯒ ꯍꯤꯗꯥꯛ ꯆꯥꯕꯗꯨꯕꯧ ꯀꯥꯎꯗꯅ
ꯑꯁ
ꯇꯣꯛꯇꯥꯔꯗ ꯗꯣꯛꯇꯔꯅ ꯑꯁ ꯗꯣꯛꯇꯔ ꯑꯩ ꯍꯤꯗꯥꯛ ꯆꯥꯕꯁꯨ ꯀꯥꯎꯔꯦꯅ ꯑꯗꯩ ꯗꯣꯛꯇꯔꯅ ꯀꯥꯎꯕ ꯐꯅꯕ ꯊꯥꯈꯤꯕ ꯍꯤꯗꯥꯛꯇꯨ ꯆꯥꯕꯗꯨ ꯑꯗꯨꯃꯨꯛ ꯀꯥꯎꯔꯗꯤ ꯀꯃꯥꯏ ꯐꯔꯛꯇꯣꯏꯅꯣꯅ ꯕꯦꯔꯥꯅꯤ ꯍꯥꯏꯕ
ꯃꯤ ꯍꯤꯗꯥꯛ ꯄꯤꯖꯕꯒꯤ ꯃꯤ ꯊꯝ ꯁꯦꯟꯅꯗ꯭ꯔꯗꯤ
ꯑꯗꯨꯅꯦ ꯉꯍꯥꯛ ꯉꯍꯥꯛ ꯎꯝ ꯇꯥꯁ ꯎꯝ ꯇꯥꯆꯧ ꯍꯣꯏꯗꯔꯥ ꯏꯅꯝꯃꯗꯔꯥ ꯍꯥꯏꯐꯦꯠ ꯍꯥꯏꯔꯒꯅꯦ
ꯎꯝ
ꯅꯤꯡꯁꯤꯡꯗ꯭ꯔꯗꯤ ꯑꯁ ꯑꯗꯨꯕꯨꯗꯤ ꯏꯌꯥꯏꯒꯤ ꯃꯈꯨꯠꯀꯤ ꯊꯦꯔꯥꯄꯤ ꯆꯠꯄꯗꯣ ꯑꯗꯨꯁꯨ ꯑꯗꯨꯝ ꯀꯥꯎꯗꯅ ꯑꯃꯨꯛꯃꯨꯛ ꯏꯅꯝꯃꯅ ꯀꯩꯅꯣꯗꯣ ꯏꯁꯇꯦꯞꯇꯨ ꯐꯥꯔꯒꯅꯦ ꯌꯥꯏ ꯁꯤꯒꯤ ꯃꯊꯪ ꯁꯤꯅꯤ ꯁꯤꯒꯤ ꯃꯊꯪ ꯁꯤꯅꯦꯅ ꯇꯧꯔꯒ ꯇꯥꯛꯑꯒ ꯑꯃꯨꯃꯨꯛ ꯇꯧꯍꯜꯂꯤꯅꯦꯅꯦ ꯑꯗꯨꯁꯨ ꯑꯗꯨꯝ ꯀꯥꯎꯋꯦꯕ
ꯍꯟꯗꯛꯇꯤ ꯒꯨꯂꯤꯗꯨꯁꯨ ꯄꯨꯡ ꯃꯁꯤꯡ ꯄꯤꯕꯅꯦ ꯑꯌꯨꯛꯀꯤꯅ ꯄꯨꯡ ꯇꯔꯦꯠꯇ ꯄꯤꯖ ꯑꯣꯏꯌꯦ
ꯑꯥ
ꯕ꯭ꯔꯦꯛꯐꯥꯁ ꯂꯣꯏꯔꯒ ꯑꯗꯩ ꯆꯥ ꯊꯛꯄ ꯈꯣꯠꯄ ꯂꯣꯏꯔꯒ ꯍꯥꯏꯗꯤ ꯅꯨꯡꯗꯥꯡꯒꯤꯅ ꯄꯨꯡ ꯅꯤꯄꯥꯟ
ꯎꯝ ꯐꯖꯅ ꯆꯥꯡ ꯅꯥꯏꯅ ꯆꯥꯗ꯭ꯔꯗꯤꯀꯣ ꯃꯣꯏꯒꯤꯁꯨ ꯍꯤꯗꯥꯛ ꯍꯤꯗꯥꯛꯅꯤꯅꯀꯣ ꯀꯣꯔ꯭ꯁꯁꯨ ꯁꯨꯗ꯭ꯔꯁꯨ ꯐꯠꯇꯦ ꯍꯥꯏꯕꯅꯤꯅꯦ ꯁꯤꯒꯨꯝꯕ ꯁꯤꯒꯨꯝꯕ ꯍꯤꯗꯥꯛ ꯊꯥꯕꯁꯦ ꯀꯣꯛꯀꯤꯁꯦ
ꯏꯁ ꯏꯕꯦꯝꯃꯥ ꯉꯍꯥꯟꯅꯦ
ꯎꯝ
ꯑꯩꯁꯦ ꯀꯣꯟ ꯐꯦꯡꯉꯤꯉꯩꯗ ꯅꯪꯍꯧꯗ꯭ꯔꯦ ꯍꯤꯗꯥꯛ ꯄꯤꯊꯛꯄ ꯃꯊꯟꯗ ꯐꯥꯏꯚ ꯑꯦꯝ ꯑꯦꯜ ꯊꯛꯀꯗ ꯇꯔꯥ ꯊꯛ ꯂꯩꯔꯝꯃꯦꯕ ꯃꯈꯨꯝꯗꯨꯝ ꯄꯨꯂꯞ
ꯇꯨꯝꯗꯕ꯭ꯔꯥ ꯑꯗꯨꯗꯤ ꯐꯖꯅ
ꯇꯨꯝꯗꯦ ꯈꯪꯗꯦ ꯑꯗꯨꯝ ꯊꯤꯟꯒꯔꯦ
ꯍꯤꯗꯥꯛꯁꯦ ꯍꯦꯟꯖꯤꯟꯅ ꯊꯛꯄꯁꯦ ꯌꯥꯝ ꯇꯨꯝꯃꯦ ꯍꯥꯏꯕꯅꯦ ꯀꯣꯛꯀꯤꯁꯦ
ꯈꯪꯗꯦ ꯑꯗꯨꯝ ꯆꯥꯛ ꯄꯤꯖ ꯂꯣꯏꯔ ꯊꯤꯟꯒꯔꯦ
ꯎꯝ ꯃꯣꯏꯅ ꯄꯤꯔꯛꯄ ꯃꯇꯝꯗꯨ ꯃꯇꯝꯗꯨ ꯆꯥꯅ ꯆꯥꯅ ꯆꯥꯗꯕꯁꯦ ꯁꯤꯁꯨ ꯎꯝ ꯀꯩ ꯍꯥꯏꯅꯤ ꯁꯥꯏꯠ ꯏꯐꯦꯛ ꯌꯥꯝ ꯋꯥꯡꯉꯦ ꯍꯥꯏꯌꯦꯕ
ꯍꯣꯏ ꯈꯤꯇꯪ ꯆꯦꯟꯅꯕ ꯄꯨꯡ ꯑꯃꯃꯨꯛꯀꯛ ꯆꯦꯟꯅꯕꯗꯤ ꯀꯩꯁꯨ ꯀꯥꯏꯗꯦ ꯍꯥꯏꯌꯦꯀꯣ ꯈꯤꯇꯪ ꯎꯝ ꯅꯤꯄꯥꯟ ꯍꯥꯏꯇꯥꯔꯒꯁꯨ ꯅꯤꯄꯥꯟ ꯗꯥꯏꯔꯦꯛꯇ ꯆꯥꯅꯤ ꯍꯥꯏꯕ ꯂꯩꯇꯕꯅꯤꯅ ꯃꯥꯄꯟ ꯕꯥꯎꯇꯗꯤ ꯑꯗꯨꯝ ꯄꯤꯖꯕꯤꯌꯣꯅ ꯍꯥꯏꯔꯛꯄꯅꯦꯕ
ꯎꯝ ꯎꯝ
ꯑꯗꯣ ꯁꯤꯗ ꯅꯣꯡꯃ ꯂꯩꯔꯝꯕꯗꯨꯗꯗꯤ ꯃꯇꯝꯗꯤ ꯄꯤꯈꯤꯕꯅꯦ ꯑꯗꯨ ꯈꯪꯗꯦ ꯑꯁꯣꯝꯅ
ꯑꯁ ꯈꯪꯗ꯭ꯔꯦ ꯇꯧꯔꯤꯁꯦ ꯑꯍꯟꯁꯨ ꯑꯣꯏꯁꯤꯜꯂꯛꯄꯅꯦ
ꯑꯗꯨꯅꯦ ꯈ꯭ꯋꯥꯡꯅ ꯀꯣꯟꯁꯤꯜꯂꯛꯄꯅꯦ ꯃꯃꯤꯠꯁꯨ ꯌꯥꯔꯦ ꯃꯃꯤꯠꯇꯨꯁꯨ ꯑꯩꯅ ꯌꯦꯡꯊꯣꯛꯁꯦꯅ ꯍꯥꯏꯕ ꯑꯗꯨꯅꯦꯗꯨꯝ ꯗꯣꯛꯇꯔ ꯂꯩꯒꯤꯗꯕ
ꯎꯝ ꯃꯤꯠꯁꯨ ꯅꯨꯡꯉꯥꯏꯇ꯭ꯔꯦ ꯅꯥꯀꯣꯡꯁꯨ ꯇꯥꯕ ꯋꯥꯔꯛꯑꯕꯅꯦ ꯌꯥꯏꯁꯨ
ꯎꯝ ꯌꯥꯗ꯭ꯔꯦꯗ ꯑꯝꯇ
ꯑꯗꯨꯅꯦ ꯑꯁ ꯑꯍꯜ ꯑꯣꯏꯔꯛꯄꯁꯦ ꯅꯨꯡꯉꯥꯏꯕꯃ ꯈꯪꯗꯦꯀꯣ
ꯎꯝ ꯈ꯭ꯋꯥꯡꯗꯨꯅ ꯈꯔ ꯀꯣꯟꯗ꯭ꯔꯗꯤ ꯈꯔꯁꯨ ꯃꯨꯛ ꯐꯩꯌꯦ
ꯎꯝ
ꯈꯋ꯭ꯥꯡꯁꯨ ꯀꯣꯟ
ꯑꯈꯣꯏꯁꯨ ꯂꯥꯞ ꯂꯥꯞꯅ ꯂꯣꯏ ꯂꯩꯅꯩ ꯍꯥꯏꯕ ꯌꯨꯝꯗ ꯍꯥꯏꯔꯦ ꯀꯅꯥꯝ ꯂꯩꯍꯧꯗꯔꯦ ꯏꯅꯝꯃꯥ ꯍꯣꯏ ꯂꯩꯍꯧꯏ ꯏꯅꯝꯃꯥ ꯍꯥꯏꯔꯦ ꯑꯉꯥꯡꯃꯨꯛ ꯁꯦꯟꯅꯩ ꯑꯈꯣꯏ ꯃꯥꯒꯥ ꯑꯈꯣꯏ ꯕꯥꯒꯅꯥ ꯃꯔꯣꯟ ꯑꯃ ꯀꯣꯏꯆꯠ ꯆꯠꯂ ꯂꯩ ꯒꯌ꯭ꯥꯟ ꯇꯥꯗꯦꯗ ꯈꯪꯗ꯭ꯔꯦ ꯇꯧꯔꯤꯁꯦ ꯅꯣꯏ ꯆꯥꯛ ꯆꯥꯅꯕꯩꯗꯨꯅ ꯎꯝ ꯀꯀꯥ ꯍꯣꯏ ꯃꯃꯥꯟꯅꯕ ꯄꯨꯜꯂꯅꯤ ꯑꯇꯣꯞꯄꯗꯤ ꯀꯅꯥ ꯀꯅꯥ ꯀꯧꯗꯣꯏꯅꯣ
ꯑꯇꯣꯞꯄ ꯃꯃꯥꯟꯅꯕ ꯑꯃ ꯌꯥꯎꯅꯤ ꯃꯃꯥꯟꯅꯕ ꯑꯇꯣꯞꯄ ꯑꯗꯨꯒ ꯃꯣꯏꯒꯤ ꯗ꯭ꯔꯥꯏꯚꯔ ꯑꯃꯒ
ꯀꯩꯅꯣ ꯍꯣꯏꯗꯤ ꯑꯥ ꯅꯦꯇꯣꯟ ꯍꯣꯏ ꯀꯩꯅꯣ ꯍꯣꯏꯗꯤ ꯅꯦꯆꯧꯕꯤ ꯅꯦꯐꯥꯜꯅꯣ ꯀꯅꯥꯝ ꯌꯥꯎꯔꯔꯣꯏ
ꯎꯝ
ꯏꯃꯨꯡ ꯃꯅꯨꯡ ꯈꯛꯇꯪ ꯇꯧꯔꯅꯦ ꯊꯣꯡ ꯊꯥꯛꯄꯗꯤ ꯀꯃꯥꯏꯅ ꯇꯧꯕ ꯢꯅꯝꯃꯥꯗꯨ ꯃꯁꯥ ꯁꯣꯜꯍꯧ ꯗꯥꯏꯅꯦ
ꯑꯁ ꯅꯪꯅ ꯇꯧꯗꯣꯏꯅꯤ ꯀꯩꯅꯣ
ꯀꯩꯅꯣ ꯍꯥꯌꯁꯤꯕꯣ ꯀꯃꯥ ꯀꯥꯃꯥꯏ
ꯅꯪꯒ ꯑꯩꯒꯅ ꯍꯦꯇ ꯅꯩꯊꯔ ꯂꯣꯏꯔꯦ
ꯊꯣꯡꯕ ꯊꯥ ꯍ‌ꯣꯔ‌ꯦꯟ ꯌꯦꯟ ꯊ‌ꯣꯡꯅꯤ ꯍꯥꯏꯕꯣ
ꯉꯥ ꯇꯧꯗꯣꯏꯅꯦ ꯇꯥꯏ ꯇꯥꯏ
ꯍꯜꯂꯣ ꯇꯥꯕ꯭ꯔꯣ ꯆꯥꯥ
ꯇꯥꯏꯌꯦ
ꯉꯥ ꯇꯧꯅꯤ ꯍꯥꯏꯔꯣ
ꯑꯥ
ꯉꯥ ꯑꯥ ꯇꯥꯔ‌ꯦ ꯇꯥ ꯉꯥ ꯑꯃ ꯇꯧꯔꯅꯤ ꯑꯇꯣꯞꯄꯗꯤ ꯃꯊꯦꯜ ꯑꯃꯈꯛꯇꯪ ꯇꯧꯗꯣꯏꯔꯣ
ꯎꯇꯤꯒꯨꯝꯕ ꯑꯗꯒꯤ ꯆꯝꯐꯨꯠ ꯏꯔꯣꯝꯕꯥ
ꯎꯝ
ꯑꯗꯨꯒꯨꯝꯕ ꯈꯔ ꯇꯧꯔꯅꯤ ꯗꯨꯒ ꯂꯣꯏꯁꯤꯜꯂꯅꯤ
ꯕꯥꯃꯣꯟ ꯅꯦꯛꯇꯣꯏꯔꯣ ꯏꯅꯝꯃ ꯇꯧꯍꯟꯗꯣꯏꯔꯣ
ꯕꯥꯃꯣꯟꯒ ꯅꯦꯛꯑꯣꯏꯗ ꯑꯈꯣꯏ ꯑꯗꯨꯝ ꯄꯨꯂꯞ ꯇꯧꯔꯗꯧ
ꯎꯝ
ꯃꯤ ꯀꯩꯁꯨ ꯌꯥꯝꯗꯤꯌꯦ ꯃꯤ ꯀꯩꯅꯣꯃꯨꯛ ꯎꯝ ꯇꯔꯥꯃꯨꯛ ꯍꯥꯏꯇꯥꯔꯦ
ꯑꯥ ꯍꯣꯏꯗ ꯇꯔꯥꯃꯨꯛꯀꯤꯗꯤ ꯌꯥꯅꯤ ꯑꯁ ꯏꯅꯝꯃꯩ ꯃꯆꯥꯅꯨꯄꯥꯗꯨꯅ ꯃꯔꯣꯝꯃ ꯀꯩꯅꯣ ꯃꯁꯛꯇꯣ ꯔꯥꯁꯤ ꯈꯨꯂꯩꯗꯣ
ꯅꯧꯡꯁꯤꯕꯟ
ꯑꯁ ꯌꯥꯝ ꯑꯗꯨꯅ ꯌꯥꯝ ꯊꯤ ꯐꯖꯩ ꯑꯗꯨ ꯃꯥ ꯖꯔ ꯖꯔ ꯖꯔ ꯆꯥꯎꯋꯦ ꯍꯥꯏꯕ
ꯆꯥꯎꯗꯗꯤ ꯀꯩꯅꯣ ꯑꯉꯥꯡ
ꯈꯔ ꯂꯩꯔꯗꯤ ꯑꯩꯉꯣꯟꯗꯩ ꯍꯦꯟꯒꯦ ꯍꯥꯏꯔꯅꯤ
ꯍꯦꯟꯒꯔꯅꯤꯍꯦ ꯃꯆꯟ ꯅꯨꯨꯄꯤꯒꯤ ꯇꯥꯏꯞ ꯂꯣꯏꯅꯖꯒ꯭ꯔꯟ
ꯑꯗꯨꯅꯦ ꯍꯥꯏꯖꯦ ꯃꯥꯏ ꯐꯃꯨꯡ ꯃꯆꯥꯗꯣ ꯃꯈꯣꯡ ꯍꯦꯟꯗꯣꯔꯛꯀꯗꯣꯔꯦꯕ ꯍ ꯍꯥ ꯒ꯭ꯌꯥꯟ ꯇꯥꯗꯦ ꯇꯧꯔꯤꯁꯦ ꯑꯋꯥꯕꯁꯨ ꯅꯨꯡꯉꯥꯏꯕꯁꯨ ꯄꯨꯂꯞ ꯄꯨꯜꯂꯦ ꯑꯗꯨꯅꯤ ꯑꯩ ꯄꯤꯛꯍꯧꯔꯅ‌ꯦ ꯑꯣ ꯆꯦꯆꯥ ꯑꯩ ꯀ ꯀꯩꯅꯣꯃꯨꯛ ꯆꯠꯅ ꯆꯠꯅꯕ ꯂꯣꯏꯁꯤꯜꯂꯒꯦ ꯊꯦꯡꯖꯤꯜꯂꯦ
ꯍ‌ꯣꯍꯣꯏ
ꯎꯝ ꯊꯝꯃꯦ ꯊꯝꯃꯦ ꯎꯝ